ꯆꯄꯣ
ꯍꯇꯥꯥꯔꯦ
ꯎ ꯄꯨꯡ ꯀꯌꯥ ꯇꯨꯝꯗꯣꯏꯅꯣ
ꯎ ꯁꯨꯝ ꯁꯨꯝ ꯌꯦꯡꯒ ꯑꯗꯨꯃꯥꯏꯅꯅ ꯕꯥꯔꯨ ꯍꯦꯛ ꯇꯥꯕꯅꯤꯅꯦ ꯕꯥꯔꯣ ꯃꯈꯥꯏ ꯑꯃꯒ ꯇꯥꯕ ꯌꯥꯎꯔꯅꯦ
ꯍꯣꯔꯦꯟ ꯑꯍꯤꯡ ꯑꯍꯤꯡꯒꯤ ꯐꯨꯠꯕꯣꯜ ꯌꯦꯡꯉꯣꯏꯗꯕ꯭ꯔꯁꯦ ꯄꯨꯡꯕꯥꯔꯣ ꯃꯈꯥꯏꯒꯤꯗ
ꯌꯦꯡꯉꯨ ꯃꯥꯟꯗꯦ ꯌꯦꯡꯉꯁꯨ ꯅꯠꯇꯦ ꯈꯤꯇꯪꯒ ꯌꯦꯡꯉ ꯀꯔꯥꯏ ꯀꯔꯥꯏꯅ ꯂꯩꯈꯤꯕꯣꯏꯅꯣ
ꯀꯅꯥ ꯀꯅꯥꯅꯣ ꯑꯩ ꯀꯥꯎꯕꯨ ꯀꯥꯎꯔꯦ ꯉꯅꯨꯡꯁꯥꯏ ꯀꯔꯤꯅꯣ ꯌꯥꯝꯗꯤ ꯅꯨꯡꯉꯥꯏ ꯏꯁꯄꯦꯟꯒ ꯀꯩꯅꯣꯒ ꯂꯩꯈꯤꯕ ꯍꯣꯏ ꯆꯨꯝꯃꯦ ꯆꯨꯝꯃꯦ
ꯀꯩ ꯃꯃꯤꯡ ꯀꯥꯎ ꯀꯥꯎꯋꯦꯀꯪꯥꯡꯗꯣ
ꯎꯝ ꯑꯁ꯭ꯨ ꯌꯥꯒ
ꯑꯁꯇ꯭ꯔꯤꯂꯤꯌꯥꯒ ꯑꯣ ꯕꯣꯜꯁꯦ ꯐꯖꯕꯅꯤ ꯊꯥꯖꯤꯟꯈꯤꯕꯅꯤꯅꯦ ꯑ ꯑꯁ ꯀꯌꯥ
ꯑꯩꯁꯨ ꯀꯩꯅꯣꯗꯨꯅ ꯀꯥꯗ ꯑꯁꯇ꯭ꯔꯤꯌꯥꯅ ꯀꯥꯗꯧ ꯃꯥꯜꯂꯦꯅ ꯄꯩꯁꯥ ꯈꯔꯗꯤꯩ ꯊꯥꯈꯤꯕꯅꯦ ꯀꯃꯥꯏꯅ ꯇꯧꯗꯣꯏꯅꯣ ꯈꯪꯗꯣꯏ ꯍꯣꯔꯪꯅꯤ ꯃꯗꯨ ꯑꯅꯝꯕꯅꯗꯤ ꯀꯩꯅꯣꯗꯨꯗ ꯑꯣꯁ ꯄꯤꯛꯄꯅꯦꯕ ꯍꯧꯖꯤꯛꯀꯤ ꯏꯁꯄꯦꯟꯅ ꯑꯗꯨ ꯃꯤ ꯑꯃ ꯑꯁꯇ꯭ꯔꯦꯂꯤꯌꯥꯗꯁꯨ ꯑꯗꯨꯝ ꯐꯖꯕ ꯃꯥꯟꯕ ꯍꯥꯏꯇꯥꯔꯦ ꯍꯣꯏ ꯁꯨꯝ ꯌꯦꯡꯀꯥꯟꯗ ꯑꯗꯨꯗ ꯌꯦꯡꯈ꯭ꯔꯦ ꯌꯦꯡꯈ꯭ꯔꯦ ꯌꯦꯡꯈ꯭ꯔꯦ
ꯐꯖꯩꯌꯦ ꯐꯖꯅ
ꯎꯝ ꯑꯗꯨ ꯏꯁꯄꯦꯟꯗꯨꯁꯨ ꯌꯥꯝꯗꯤ ꯍꯟꯗꯛ ꯇ ꯈꯤꯇꯪꯗꯤ ꯅꯣꯞꯄꯗꯧꯅ ꯎꯕ ꯍꯥꯏꯇꯥꯔꯦ ꯑꯗꯨꯒꯤ ꯑꯩꯅ ꯁꯨꯝ ꯀꯣꯂꯥꯥꯁꯔꯤꯌꯥꯗꯐꯥꯎ ꯊꯥꯖꯤꯟꯈꯤꯕꯅꯦꯕ
ꯅꯍꯥꯟ ꯑꯍꯥꯟꯕ ꯃꯃꯥꯡꯒꯤ ꯑꯍꯥꯟ ꯁꯥꯟꯅꯕ ꯅꯨꯃꯤꯠꯇꯗꯤ ꯈꯔ ꯋꯥꯠꯂꯦ ꯑꯣ ꯑꯅꯤꯁꯨꯕ ꯑꯩꯀꯣꯟ ꯁꯥꯟꯅꯈꯤꯕꯗꯣ ꯃꯈꯩꯗꯣ ꯑꯗꯨꯗꯤ ꯕꯣꯟ ꯐꯔ ꯐꯖꯅ ꯁꯥꯟꯅꯈꯤ ꯃꯥꯂꯦ ꯈꯔꯗꯤ ꯑꯗꯨꯝ
ꯍꯣꯏ ꯑꯗꯨꯃꯥꯏꯅ ꯇꯧꯋꯦ ꯑꯗꯣ ꯁꯪꯆꯠꯇ ꯑꯗꯨꯝ ꯍꯟꯗꯛꯀꯤ ꯃꯦꯠꯁ ꯃꯈꯩꯁꯤ ꯂꯣꯏꯅꯃꯛ ꯑꯗꯨꯝ ꯕꯣꯟꯗꯤ ꯑꯗꯨꯝ ꯌꯥꯏꯑꯕ ꯌꯦꯡꯕꯗꯀꯣ ꯌꯥꯝ ꯍꯩꯇꯕ ꯀꯥꯟ ꯍꯥꯏꯗꯤ ꯀꯩ ꯍꯥꯏꯅꯤ ꯑꯗꯨ ꯌꯦꯡ ꯅꯨꯡꯉꯥꯏꯇꯕꯗꯤ ꯌꯥꯎꯗꯦꯕ ꯊꯣꯏꯅ
ꯎꯝ ꯑꯗ ꯍꯟꯗꯛꯀꯤꯩꯅ ꯇꯥꯒꯗꯣ ꯃꯃꯥꯡꯒꯤ ꯄꯨꯈꯣꯏꯗꯣ ꯑꯥꯔꯖꯇꯤꯅꯥ ꯁ ꯍꯅꯥꯀꯥꯟꯗ ꯔꯁꯇ꯭ꯔꯤꯌꯥ ꯄꯨꯈꯤꯕꯗꯣ
ꯑꯥ
ꯑꯣ ꯇꯨ ꯖꯦꯔꯣ ꯑꯩꯉꯗꯣ
ꯑꯥ ꯑꯪ ꯍꯣꯏ ꯍꯣꯏ ꯍꯣꯏ ꯑꯃꯅ ꯀꯩꯅꯣꯒꯤꯗ ꯑꯥ ꯍꯣꯏ ꯍꯣꯏ ꯑꯣꯞꯁꯥꯏꯠ ꯂꯥꯛ ꯀꯝ ꯇꯥꯒꯤꯈꯤꯕꯗꯣ
ꯎꯝ ꯅꯤ ꯐꯥꯅꯤ ꯐꯖꯥꯒꯤꯦꯕꯅꯦ ꯎꯝ
ꯎꯝ ꯑꯁꯁꯨ ꯌꯥꯗꯣ ꯍꯣꯏ ꯃꯣꯏꯁꯨ ꯗꯤꯐꯦꯟꯁꯁꯨ ꯑꯗꯨꯝ ꯂꯩꯖꯕꯅꯦ ꯑꯗꯣ ꯑꯔꯖꯤꯠꯅꯥ ꯑꯣꯏꯕꯩ ꯉꯝꯈꯤꯗꯕ ꯍꯥꯏꯇꯥꯔꯦ
ꯎꯝ ꯑꯗꯨꯅ ꯍꯟꯗꯛꯁꯤ ꯕꯣꯠ ꯃꯈꯩꯁꯤꯗꯤ ꯍꯥꯏꯗꯤ ꯂꯍꯧꯗꯣꯏ ꯃꯤꯗꯣ ꯑꯃꯪ ꯑꯃ ꯆꯪꯗ꯭ꯔꯗꯤ ꯑꯗꯨꯅ ꯕꯣꯜ ꯁꯥꯟꯅꯕꯁꯦ ꯃꯩ ꯆꯠꯂ ꯅ ꯉꯥꯏ ꯌꯦꯡꯗ꯭ꯔꯣ ꯐꯖꯅ
ꯉꯔꯥꯡ ꯌꯦꯡꯉꯦ ꯉꯔꯥꯡ ꯄꯨꯡ ꯇꯔꯥ ꯃꯈꯥꯏꯒꯤꯗꯨ ꯌꯦꯡꯉꯦ ꯑꯗꯨꯒ ꯉꯔꯥꯡꯗꯤ ꯂꯣꯏꯕꯧ ꯌꯦꯡꯉꯤ ꯅꯍꯥꯟꯈꯩꯗꯤ ꯂꯣꯏꯕꯧ ꯌꯦꯡꯉꯝꯗꯕꯅ ꯑꯗꯨꯝ ꯇꯨꯝꯕ ꯂ ꯍꯥꯏꯕꯅꯤ ꯉꯔꯥꯡꯗꯤ ꯑꯃꯨꯛ ꯑꯩ ꯅꯨꯡꯊꯤꯤꯟꯗ ꯈꯔ ꯁꯥꯡꯅ ꯇꯨꯝꯊꯣꯛꯈ꯭ꯔꯦꯕ ꯑꯩ ꯄꯨꯡ ꯑꯃ ꯑꯅꯤ ꯑꯍꯨꯝ ꯑꯍꯨꯝꯒꯤ ꯆꯥꯡꯃꯨꯛ ꯇꯣꯡꯉꯝꯒꯅꯤ ꯋꯥꯃꯟꯈꯤꯕꯩꯀꯣ ꯑꯗꯩ ꯑꯗꯨꯝ ꯅꯨꯃꯤꯗꯥꯡꯗꯨꯃ ꯀꯩꯅꯣꯗꯨꯃ ꯑꯗꯨꯝ ꯌꯦꯡꯉꯦ ꯌꯦꯡꯉ ꯂꯣꯏꯔꯒ ꯑꯗꯨꯒꯤ ꯃꯇꯨꯡꯗꯣ ꯐꯤꯂꯝ ꯑꯃ ꯌꯦꯡꯉꯦ ꯇꯧꯔꯝꯕꯒ ꯑꯗꯩ ꯑꯗꯨꯝ ꯇꯨꯝꯗꯒꯤ ꯑꯃꯅ ꯈꯪꯍꯧꯗ꯭ꯔꯦ ꯑꯗꯨꯅ ꯑꯗꯨꯗꯩ ꯃꯈꯥꯒꯤꯗꯨꯗꯤ ꯑꯃꯨꯛ
ꯎꯝ ꯃꯥꯥꯟꯅ ꯌꯦꯡꯉꯃꯤꯗꯨ ꯀꯩꯅꯣꯒꯤꯅꯦ ꯉꯔꯥꯡꯗꯤꯃꯨꯡ ꯀꯩꯗ ꯂꯩ ꯍꯧꯔꯤꯦ ꯃꯥꯄꯟ ꯃꯈꯥꯏꯅꯦ ꯍꯧꯔꯤꯗꯣ ꯇꯔꯥꯃ ꯃꯈꯥꯏ ꯍꯧꯗꯦ ꯍꯣꯏ ꯃ ꯄꯨꯡ ꯀꯩꯅꯣ ꯇꯔꯥꯃꯥꯊꯣꯏ ꯃꯈꯥꯏ ꯕꯥꯔꯣ ꯇꯥꯗꯉꯩ ꯂꯣꯏꯒꯗꯗꯤ
ꯎ ꯑꯩ ꯉꯥꯡ ꯇꯔꯥ ꯃꯈꯥꯏꯒꯤꯗꯨ ꯍꯧꯖꯤꯒ ꯇꯧꯕ ꯃꯦꯠꯁ ꯑꯅꯤꯔꯣ ꯉꯔꯥꯡ ꯁꯥꯟꯅꯕꯗꯨ ꯍꯣꯏꯅꯦ ꯃꯔꯤ ꯃꯦꯖ ꯑꯅꯤꯌꯦꯕ ꯀꯩꯅꯣ
ꯃꯔꯤ ꯆꯥ ꯁꯥꯟꯅꯈꯤꯕ ꯃꯦꯁ ꯀꯩꯅꯣ ꯁꯥꯟꯅꯕꯗꯤ ꯄꯨꯡ ꯀꯩꯅꯣꯗꯤ ꯁꯥꯟꯅꯔꯦ ꯃꯥꯄꯟ ꯃꯈꯥꯏꯒꯤꯗ ꯑꯃ ꯂꯩꯔꯦꯅ ꯑꯗꯒꯤ ꯕꯥꯔꯣ ꯃꯈꯥꯏꯗ ꯑꯃ ꯂꯩꯕ ꯑꯗꯨꯃꯥꯏ ꯃꯔꯤ ꯃꯔꯤ ꯑꯍꯨꯝ ꯃꯔꯤ ꯁꯨꯈꯤꯕꯅꯦ ꯉꯁꯤꯅ ꯌꯥꯝꯒꯤꯗꯕ ꯎꯝ
ꯑꯥ ꯑꯩꯈꯣꯏꯕꯥꯅ ꯄꯥꯎ ꯊꯥꯕꯩꯗꯨꯗ ꯑꯩꯅ ꯃꯦꯁ ꯂꯥꯛꯑꯝꯕꯅꯦꯅ ꯄꯨꯡ ꯃꯐꯝ ꯃꯈꯥꯏ ꯇꯥꯔꯦ ꯃꯦꯁ ꯂꯥꯛꯑꯝꯕꯅꯦ ꯑꯣ ꯃꯦꯁ ꯊꯥꯒꯤ ꯑꯣꯏꯅ ꯆꯨꯝꯃꯦ ꯆꯨꯝꯃꯦ ꯆꯨꯝꯃꯦ ꯀꯥꯎꯕ
ꯅꯣꯏꯗ ꯐꯣꯟ ꯁꯨꯝ ꯌꯦꯡꯅ ꯉꯥꯎꯋꯦ ꯅꯣꯏꯗꯣ ꯐꯔꯅ ꯁꯦꯡꯗꯒꯨꯝꯗꯣꯏ ꯇꯤꯚꯤꯒ ꯇꯧꯒꯥꯟ
ꯎꯝ ꯑꯩ ꯈꯣꯟꯖꯦꯜ ꯑꯗꯨꯝ ꯁꯦꯡꯅ ꯇꯥꯕ ꯅꯠꯇ꯭ꯔꯣ ꯍꯧꯖꯤꯛꯁꯨ ꯑꯗꯨꯝ
ꯇꯥꯏ ꯇꯥꯏ ꯁꯦꯡꯕ ꯍꯥꯏ ꯀꯩꯅꯣꯅꯤꯗ ꯅꯍꯥꯟ ꯕꯣꯟ ꯌꯦꯡꯕꯗꯣ ꯇꯤꯚꯤꯒꯤ ꯑꯗꯨ ꯌꯥꯝ ꯁꯦꯡꯗꯦꯕ ꯑꯩ ꯌꯦꯡ ꯁꯨꯝ ꯌꯦꯡ ꯌꯦꯡꯉꯝ
ꯎꯝ ꯍꯣꯏ ꯇꯧꯕꯅꯦ ꯑꯗꯨꯝ ꯑꯩ ꯑꯗꯨꯅꯦ ꯑꯩꯅꯪ ꯅꯍꯥꯟ ꯐꯣꯟꯗ ꯌꯦꯡꯕꯅ ꯐꯔꯦꯅ ꯈꯜꯂꯒ ꯑꯩꯈꯣꯏ ꯕꯥ ꯍꯣꯏ ꯑꯗꯨ ꯃꯤꯠꯀ ꯁꯣꯛꯄꯒꯅꯤꯅꯅꯦꯀꯣ ꯑꯗꯩ ꯅꯛꯅꯕꯗꯨꯁꯨ ꯌꯦꯡꯉꯦ ꯑꯗꯩ ꯑꯩꯅ ꯑꯥ ꯁꯤꯕꯨ ꯀꯩꯅꯣ ꯇꯧꯋꯦ ꯑꯩꯈꯣꯏ ꯏꯁꯀ꯭ꯔꯤꯟꯟꯅꯔ ꯅꯠꯇ꯭ꯔꯒ ꯃꯣꯏ ꯑꯥꯗꯩ ꯑꯗꯨꯝ ꯅꯨꯡꯉꯥꯏꯇ꯭ꯔꯤꯕꯀꯣ ꯈꯪꯗꯦꯕ ꯃꯤꯗꯣꯨꯥꯏꯅ ꯅꯛꯁꯤꯜꯂꯒ ꯌꯦꯡꯉ ꯀꯥꯟꯗ ꯀꯩꯁꯨ ꯇꯧꯗꯦꯕꯀ ꯑꯗꯣ ꯈꯤꯇꯪ ꯃꯣꯏ ꯄ꯭ꯂꯦꯒ꯭ꯔꯥꯎꯟꯗ ꯈꯤꯇꯪ ꯂꯥꯞꯊꯣꯛꯑꯒ ꯀꯦꯃꯦꯔꯥ ꯊꯥꯜꯂꯀꯥꯟꯗꯣ ꯄꯨꯂꯞ ꯑꯣꯏꯅ ꯀꯦꯃꯦꯔꯥ ꯇꯥꯔ ꯀꯥꯟꯗꯨ ꯀꯥꯟꯗꯗꯤ ꯕ꯭ꯂꯔ ꯆꯠꯄꯩ ꯇꯥꯏꯞ ꯇꯧꯋꯦꯕ ꯑꯗꯨ ꯌꯦꯡꯕ ꯅꯨꯡꯉꯥꯏꯇꯦꯔꯁꯦ
ꯇꯤꯕꯤꯤ ꯀꯏꯁꯨ ꯎꯡꯉꯅꯤ ꯑꯩꯈꯣꯏ ꯀꯂꯔ ꯌꯥꯝ ꯌꯥꯎꯋꯔ ꯀꯩꯅꯣꯁꯨ ꯎꯝꯗꯧ ꯃꯥꯜꯂꯦ ꯃꯆꯨꯗꯣ ꯑꯩꯈꯣꯏ ꯀꯩꯅꯣꯝꯇ ꯇꯧꯕꯤꯗꯣ ꯌꯦꯡ ꯀꯥꯟ ꯈꯤꯇꯪ ꯅꯨꯡꯉꯥꯏꯇꯕꯗꯣ ꯍꯥꯟꯅ ꯑꯩꯈꯣꯏ ꯀꯁꯨ ꯈꯤꯅ ꯀꯩꯅꯣ ꯇꯧꯔ ꯁꯦꯝꯗꯣꯛꯀꯥꯟꯗꯁꯨ ꯈꯤꯇ ꯇꯧꯗ꯭ꯔꯣ ꯑꯗꯨꯃꯥꯏꯅ ꯃꯑꯣꯡꯗ ꯍꯥꯏꯕ ꯁꯨꯝ ꯌꯦꯡꯈꯤꯖꯕ ꯑꯣꯏꯔꯝꯕꯁꯨ ꯌꯥꯏꯀꯣ ꯑꯗꯨꯃꯥꯏꯅ ꯇꯧꯋꯦ
ꯑꯗꯨ ꯍꯣꯔꯦꯟ ꯍꯥꯏꯐꯦꯠꯇꯤ ꯌꯦꯡꯒꯦ ꯍꯣꯏꯕꯥꯥꯏ ꯁꯦꯝꯅꯕꯕꯨꯗꯤ ꯄꯥꯕꯨꯗꯤ ꯌꯥꯎꯕꯅꯦ ꯕ꯭ꯂꯔ ꯈꯤꯇꯪ ꯆꯠꯇ꯭ꯔꯉꯥꯏꯕꯨꯗꯤ ꯌꯥꯎꯕꯅꯦ ꯑꯗꯨꯁꯨ ꯈꯪꯗꯦꯗ ꯉꯁꯥꯏ ꯇꯤꯚꯅ ꯂꯤꯁꯤꯜꯂꯛꯄꯩꯔꯥ ꯅꯠꯇ꯭ꯔꯥ ꯀꯩꯒꯤꯅꯣ ꯈꯪꯗꯦ ꯃꯤ ꯇꯤꯚ ꯑꯄꯥꯛꯄꯗꯒ ꯎꯕꯗꯨꯗꯤ ꯏꯁꯦꯡ ꯁꯦꯡꯅ ꯍꯥꯏꯔꯗꯤ ꯃꯤ ꯆꯦꯟꯕ ꯈꯣꯠꯄꯒ ꯀꯩ ꯍꯥꯏꯗꯤ ꯃꯔꯤ ꯃꯔꯥꯡꯗꯦꯕ ꯑꯩꯈ꯭ꯋꯥꯏꯁꯤꯅ ꯑꯃꯨꯛ ꯄꯨꯔꯥ ꯋꯥꯎꯔꯣ ꯌꯦꯡꯕꯩ ꯇꯥꯏꯞ ꯇꯧꯔꯦ ꯄꯨꯔꯥ ꯑꯩꯈꯣꯏꯅ ꯐꯣꯟꯗ ꯎꯝ ꯑꯈꯣꯏꯅ ꯐꯣꯟꯗ ꯑꯁꯦꯡꯕ ꯌꯦꯡꯉꯨꯕꯩꯔꯗꯤ ꯈꯪꯗꯦꯀꯣ
ꯎꯝ ꯍꯣꯏ ꯏ ꯃꯆꯨ ꯍꯌꯦꯡ ꯀꯋꯥꯏ ꯊꯤꯠꯇꯣꯏꯕ ꯊꯤꯠꯀꯥꯟ ꯌ‌ꯦꯡ ꯅꯨꯡꯉꯥꯏꯔꯅꯤ
ꯗꯨꯞ ꯑꯗꯨꯕꯨꯗꯤ ꯃꯊꯛꯇ ꯊꯝꯃꯅꯤ ꯃꯊꯛꯀꯤ ꯁꯤꯇꯤꯡ ꯔꯨꯝꯗ ꯑꯗꯨꯗꯤ ꯊꯝꯃꯉꯥꯏꯅꯦ ꯑꯩꯈꯣꯏꯗꯥ ꯂꯩꯔꯛꯏꯗꯣ
ꯈꯥꯗꯗꯤ ꯑꯃꯨꯛ ꯊꯝꯕꯝꯁꯨ ꯂꯩꯇꯦ ꯑꯗꯩ ꯀꯅꯣꯁꯨ ꯇꯧꯗꯦꯗꯅ ꯑꯗꯨꯒꯤ ꯃꯈꯥꯒꯤ ꯑꯥꯏꯁꯨ ꯑꯃꯨꯛ ꯐ꯭ꯂꯣꯔ ꯀꯩꯀꯩ ꯇꯧꯒꯤꯅꯦ ꯍꯥꯏꯕꯅꯦꯕ ꯑꯗꯨ ꯃꯊꯛꯇ ꯑꯗꯨꯝ ꯊꯝꯕꯩ ꯄ꯭ꯂꯥꯟꯅꯦ ꯑꯈꯣꯏ ꯕ ꯑꯈꯣꯏꯗꯥꯅ ꯇꯧꯏꯕꯥꯏ
ꯆꯞ ꯆꯥꯅꯤꯅꯦ ꯆꯞ ꯆꯥꯔꯅꯤ ꯍꯥꯗꯤ ꯀꯥ ꯃꯤꯁꯨ ꯑꯃꯨꯛ ꯌꯥꯥꯎꯛꯇꯝ ꯂꯩꯁꯨ ꯂꯩꯇꯝꯃꯤꯅꯤ ꯑꯗꯨꯗ ꯊꯥ ꯑꯁ ꯋꯥꯔꯞꯀꯄ ꯇꯧ ꯀꯥꯟꯗ ꯃꯃꯥꯡꯒꯤ ꯀꯥꯟ ꯑꯩꯈ꯭ꯋꯥ ꯃꯃꯥꯡꯒꯤ ꯅꯠꯇ꯭ꯔꯣ ꯀꯨꯔꯤꯁꯌꯥꯝ ꯇꯧꯗꯣꯏ ꯃꯥꯜꯂꯦ ꯑꯗꯨꯝ ꯃꯥ ꯍꯅ ꯌꯦꯡ ꯅꯨꯡꯉꯥꯏꯔꯅꯤ ꯃꯌꯥꯝꯒ ꯌꯦꯡꯉꯗꯤ ꯆꯥꯎꯕꯅꯤꯅ
ꯎꯝ ꯍꯣꯏ ꯑꯗꯨꯕꯨꯗꯤ ꯈꯪꯗꯦ ꯀꯩꯀꯩ ꯇꯧꯗꯣꯏꯅꯣ ꯈꯪꯗꯦ ꯃꯥꯥꯏ ꯑꯗꯨꯝ ꯎꯝ ꯃꯥꯟ ꯁꯦꯝꯗꯣꯏꯅꯦ ꯑꯗꯨꯝ ꯈꯪ ꯀ ꯃꯑꯣꯡ ꯇ ꯑꯗꯨꯣꯏꯅ ꯁꯣꯐꯥ ꯈꯒ ꯊꯥꯔꯒ ꯀꯃꯥꯏ ꯀꯃꯥꯏ ꯇꯧꯛꯇꯣꯏꯅꯣ ꯁꯤꯇꯤꯡ ꯔꯨꯝꯕꯨꯗꯤ ꯐꯖꯅꯕꯨꯗꯤ ꯁꯦꯝꯃꯛꯇꯧ ꯃꯥꯜꯂꯦ ꯑꯗꯨꯝ ꯃꯤ ꯂꯥꯛꯀꯥꯟꯗ ꯐꯝꯕ ꯌꯥꯕ ꯑꯗꯩ ꯁꯨꯝ ꯍꯥꯏꯗꯤꯀꯣ ꯄꯨꯁꯤꯜꯂꯒ ꯐꯝꯕ ꯌꯥꯕꯩ ꯃꯑꯣꯡꯗ ꯑꯗꯩ ꯑꯩꯈꯣꯏ ꯍꯥꯟꯅꯒꯤ ꯃꯈꯥꯒꯤ ꯔꯥꯏꯗꯤ ꯑꯃꯨꯛ ꯄꯤꯛꯇꯛ ꯇꯧꯋꯤꯗꯅꯀꯣ ꯄꯤꯛꯄꯅꯤꯅ ꯌꯦꯡꯕ ꯂꯛꯄꯗꯥꯏ ꯇꯤꯚꯤ ꯊꯝꯃꯝꯂꯥꯛꯄꯝ ꯈꯪꯗꯦꯕ ꯑꯗꯨꯅ ꯇꯦꯚꯤ ꯊꯝꯃꯒ ꯐꯖꯅ ꯁꯦꯝꯃꯛꯇꯣ ꯃꯥꯜꯂꯤ
ꯑꯦ ꯅꯣꯏ ꯑꯗꯨ ꯃꯅꯨꯡꯗꯩ ꯆꯪꯉꯒ ꯍꯥꯟꯅꯒꯤ ꯀꯥꯞꯄꯝꯗꯨ ꯑꯗꯨꯕꯨ ꯅꯣꯏ ꯅꯣꯏ ꯅꯣꯏ ꯇꯥꯃꯣꯏꯒ ꯅꯣꯏ ꯀꯥꯔꯛꯇꯗꯔꯣ ꯂꯥꯛꯀꯂꯛꯇꯣꯏꯁꯦ
ꯑꯥ ꯇꯥꯃꯣ ꯀꯥꯔꯛꯇ ꯀꯥꯞꯇꯦꯕ ꯑꯗꯨꯒ ꯑ ꯀꯥꯔꯛꯀꯤ ꯑꯩꯈꯣꯏꯅ ꯑꯥ ꯑꯗꯨꯗ ꯋꯥꯜ ꯑꯃ ꯈꯟꯕꯅꯦ ꯑꯗꯨꯒꯟꯗ ꯔꯨꯝ ꯊꯝꯗꯦꯕ ꯕꯥꯠꯔꯨꯝꯁꯦ ꯃꯣꯏ ꯀꯥꯗ ꯑꯃ ꯊꯝꯃꯅꯤ ꯑꯗꯒꯤ ꯍꯧꯖꯤꯛꯀꯤ ꯊꯝꯅꯩ ꯀꯥꯗꯨꯗ ꯃ ꯊꯝꯃꯅꯤ
ꯊ‌ꯣꯡꯒꯥꯟ ꯑꯦꯛꯁꯇ꯭ꯔꯥ ꯄꯨꯔꯞ ꯀꯩꯅꯣ ꯇꯧꯔꯛꯄ‌ꯩꯔꯣ ꯑꯗꯨꯏꯗ‌ꯣ ꯍꯥꯟꯅꯒꯤ‌ ꯅꯩ ꯃꯄꯥ ꯇꯥꯕꯩꯔ‌ꯣ ꯑꯗꯨ ꯑꯗꯨꯗꯤ ꯀꯩꯅꯣ ꯃꯄꯥ ꯇꯥꯃꯅꯤ
ꯍꯥꯟꯅꯩ ꯕꯥꯠꯔꯨꯝ ꯃꯄꯥ ꯇꯥꯗꯣꯏꯕ ꯃꯈꯥꯗ ꯃꯈꯥꯒꯤ ꯕꯥꯠꯂꯨꯝꯗꯨꯒ ꯑꯗꯒꯤ ꯃꯊꯛꯀꯤ ꯕꯥꯠꯔꯨꯝꯗꯨꯒ ꯑꯗꯨꯝ ꯃꯥꯟꯅꯔꯅꯤ ꯍꯥꯏꯇꯥꯔꯦ
ꯑꯗꯨ ꯑꯣꯏꯇꯥ ꯃꯣꯏꯁꯤꯅ ꯑꯦꯛꯁꯇ꯭ꯔꯥ ꯇꯣꯉꯥꯟꯅ ꯍꯥꯞꯄꯩ ꯋꯥꯅꯦ ꯅꯠꯇ꯭ꯔꯥ ꯑꯗꯨ
ꯑ ꯇꯥꯝ ꯑꯩꯈꯣꯏ ꯇꯥꯃꯣꯒꯤꯅ ꯃꯊꯛ ꯃꯄꯥꯟ ꯑꯥ ꯃꯇꯣꯟꯒꯤꯗ ꯍꯥꯞꯄ ꯑꯃꯣꯏ ꯀꯅꯣꯒꯤꯗ ꯑ ꯑꯝ ꯑꯁ‌ꯣꯝ ꯃꯃꯥꯡ ꯃꯃꯥꯡ ꯊꯪꯕ ꯍꯥꯏꯗꯣꯏꯔꯥ ꯑꯗꯨꯒꯤꯗ ꯍꯥꯞꯄ ꯕꯥꯔꯣꯝꯕꯨꯗꯤ ꯌꯥꯝꯉꯦ ꯌꯥꯝꯕꯕꯨꯗꯤ ꯃꯈꯥꯒꯤꯁꯨ ꯑꯅꯤ ꯂꯩꯔꯗꯅꯀꯣ ꯃꯊꯇꯁꯨ ꯑꯅꯤ ꯑꯃꯨꯛ ꯑꯗꯨ ꯌꯥꯝꯃꯕꯨꯗꯤ ꯐꯕ ꯑꯗꯩ ꯃꯤ ꯁꯨꯝ ꯍꯥꯏꯗꯤ ꯑꯩꯈꯣꯏꯗꯤ ꯃꯞ ꯃꯄꯥꯟꯗ ꯄꯥꯔꯨꯝ ꯁꯥꯕ ꯅꯠꯇ꯭ꯔꯅꯤꯅ ꯃꯜ ꯍꯥꯏꯗꯤ ꯑꯥ ꯃꯤꯅ ꯃꯄꯥꯟ ꯊꯣꯛꯀꯦ ꯈꯣꯠꯀꯦ ꯍꯥꯏꯔ ꯀꯥꯟꯗ ꯍꯦꯛꯇ ꯐꯔꯛ ꯇꯥꯕ ꯌꯥꯎꯏꯕ ꯑꯗꯨꯗꯩ ꯑꯈꯣꯏ ꯃꯛꯇꯁꯨ ꯑꯈꯣꯏꯗꯤ ꯃꯤꯁꯨ ꯌꯥꯝꯃꯅꯤꯅ ꯃꯄꯥꯟ ꯊꯣꯛꯄ ꯊꯣꯛ ꯑꯗꯩ ꯊꯣꯛꯑꯝꯗꯥꯏꯗꯒꯥꯛ ꯁꯨꯝ ꯍꯥꯏꯗꯤ ꯀꯣꯏꯔꯥꯎ ꯂꯥꯎꯅꯕꯗꯨ ꯇꯟꯕꯅꯤꯅ ꯑꯈ‌ꯣꯏ ꯗꯥꯅꯁꯨ ꯀꯣꯛ ꯍꯥꯞꯄ
ꯐꯕꯨꯗꯤ ꯐꯩ ꯎꯝ ꯑꯗꯨꯅ ꯐꯩ ꯃꯁꯥ ꯃꯁꯥꯏ ꯍꯥꯏ ꯅꯛ ꯑꯃꯤꯅ ꯃꯁꯥ ꯃꯁꯥ ꯃꯈꯥ ꯂꯩ ꯃꯈꯥ ꯂꯩꯖꯔꯦ ꯃꯊꯛꯅ ꯃꯊꯛ ꯂꯩꯖꯔꯦ ꯅꯠꯇ꯭ꯔꯥ ꯃꯄꯥ ꯃꯄꯥꯗ ꯑꯗꯨꯗꯤ ꯅꯨꯡꯉꯥꯏꯔꯦ ꯑꯗꯨꯅꯕꯨꯗꯤ ꯐꯩ ꯅꯠꯇ꯭ꯔꯗꯤ ꯖꯟꯖꯥꯟꯅꯤ
ꯑꯩꯅꯕꯨꯗꯤ ꯍꯥꯟꯅ ꯌꯨꯝ ꯁꯥꯕꯩꯗꯨꯕꯨꯗꯤ ꯍꯥꯏꯗꯤ ꯁꯪꯒꯣꯏꯒꯤ ꯌꯥꯏ ꯅꯥꯀꯟꯒꯤ ꯌꯥꯏ ꯈꯤꯇꯪ ꯁꯦꯝꯃꯣ ꯍꯥꯏꯕꯅꯦꯕ ꯑꯗꯨ ꯍꯥꯏꯗꯤ ꯁꯦꯝꯐꯝꯗꯨ ꯑꯃꯨꯛ ꯐꯔꯥꯛ ꯇꯥꯔꯕꯗ ꯀꯣꯟ ꯀꯩꯀꯩꯁꯨ ꯊꯝꯕꯅꯤꯅ ꯑꯗꯨꯗꯒꯤ ꯑꯗꯨꯃꯥꯏꯟ ꯇꯧꯒ꯭ꯔꯦ
ꯀ ꯀꯔꯤꯕꯨꯅꯣ ꯍꯥꯏꯁꯦ
ꯍꯜꯂꯣ
ꯇꯥꯏ ꯇꯥꯏꯌꯦ
ꯑꯣ
ꯁꯦꯝꯕꯨꯡ ꯍꯥꯏ ꯀꯋ꯭ꯥꯏꯝ ꯅ‌ꯣꯏ ꯅ‌ ꯍꯥꯏꯗꯨꯕꯨ ꯒ꯭ꯌꯥꯟ ꯇꯥꯗꯦ ꯅꯨꯡꯉꯥꯏꯁꯤ ꯅꯣ ꯍ‌ꯣꯏ ꯁꯦꯝꯃꯝꯃꯨ ꯍꯥꯏꯕꯗꯣ
ꯑꯣ ꯁꯪꯒꯣꯏꯒꯤ ꯂꯩꯕꯗꯣ ꯀꯩ ꯂꯩꯕꯗꯣ
ꯎꯝ
ꯀꯩꯗꯨ ꯃꯃꯥꯡꯒꯤ ꯑꯥꯏꯗ ꯁꯨꯃꯥꯏꯅ ꯃꯊꯣꯜ ꯍꯥꯞꯄꯒ ꯁꯥꯟꯅꯤ ꯇꯧꯔꯝꯝꯕꯅꯦꯕ ꯃꯈꯥꯗ ꯍꯥꯡꯍꯜꯂꯒ ꯃꯊꯛꯇꯨ ꯀꯩ ꯑꯣꯏꯔꯒ ꯑꯗꯨꯒ ꯎꯝ ꯅꯥꯀꯟꯒꯤ ꯍꯧꯖꯤꯛ ꯀꯣꯜ ꯐꯤ ꯁꯥꯕ ꯑꯗꯨꯝ ꯀꯣꯜ ꯀꯣꯜ ꯊꯝꯕꯤꯗꯣ ꯑꯗꯨꯃꯥꯏꯅ ꯏꯍꯥꯡ ꯍꯥꯡꯅ ꯊꯝꯕꯩ ꯄ꯭ꯂꯥꯟ ꯇꯧꯔꯝꯕꯅꯦꯕ ꯅꯠꯇ꯭ꯔꯒꯅ ꯋꯥꯁꯔꯨꯝ ꯃꯅꯨꯡ ꯁꯥꯕꯒꯤ ꯑꯗꯨ ꯃꯊꯛꯇꯨ ꯍꯥꯞꯄꯗꯣ ꯌꯨꯝ ꯍꯥꯟꯅ ꯂꯩꯔꯝꯕꯗ ꯑꯗꯨꯗꯩꯗꯤ ꯑꯃꯨꯛ ꯋꯥꯡꯈꯠꯂꯗꯣꯏꯕ ꯑꯗꯨ ꯐꯠꯇꯦ ꯈꯣꯠꯇꯦ ꯍꯥꯏꯕꯗꯩ ꯑꯗꯨꯝ ꯃꯊꯛ ꯍꯥꯞꯈꯤꯗ꯭ꯔꯦꯅ ꯁꯨꯃꯥꯏꯟ ꯁꯥꯈ꯭ꯔꯦꯕ ꯑꯗꯨꯝ
ꯑꯣ ꯑꯗꯨ ꯍꯞꯄ ꯍꯥꯡꯕꯨꯗꯤ ꯍꯥꯡꯗ‌ꯣꯏꯃꯤꯅꯦ ꯀꯩꯅꯣꯅꯤ ꯃꯈꯥꯗ ꯃꯈꯥ ꯁꯠꯇꯕ ꯃꯊꯛꯇ ꯁꯠ ꯂꯩꯈꯤꯕꯅꯤꯅꯀꯣ ꯑꯗꯨꯃꯥꯏꯅ ꯇꯧꯕ ꯍꯗꯤ ꯍꯥꯡꯕꯅꯤ ꯃꯈꯥꯗ ꯍꯥꯡꯍꯜꯂ ꯃꯊꯛꯇ ꯊꯛ ꯂꯩ ꯇꯧꯈꯤꯕ ꯑꯣ
ꯑꯗꯨ ꯀꯩꯒꯨꯝꯕꯗꯤ ꯑꯃꯨꯛ ꯋꯥꯡꯃꯜꯂꯁꯨ ꯑꯃꯨꯛ ꯅꯨꯡꯉꯥꯏꯇꯦ ꯄꯣꯠ ꯃꯨꯛ ꯀꯩꯅꯣ ꯐꯧ ꯊꯥꯡꯗꯕ ꯈꯣꯠꯇꯕ ꯑꯩꯈꯣꯏ ꯑꯁꯤꯐꯥꯎ ꯃꯩꯗ ꯑꯗꯨꯝ ꯀꯩꯅꯣ ꯇꯧꯋꯦꯕ
ꯋꯥꯡꯉꯤ ꯋꯥꯡꯉꯤ ꯅꯣꯏ ꯑꯩꯁꯨ ꯎꯝ ꯎꯝ ꯋꯥꯡꯁꯨ ꯋꯥꯡꯉꯤ ꯈꯔ ꯐꯧ ꯊꯥꯔꯀꯥꯟ ꯅꯨꯡꯉꯥꯏꯔꯤꯁꯤ ꯅꯨꯡꯉꯥꯏꯔ
ꯎꯝ ꯍꯧꯖꯤꯛꯀ ꯋꯥꯀꯤꯡꯒ ꯆꯠꯅꯤꯡꯗ꯭ꯔꯕ ꯅꯪꯕꯨ
ꯆꯠꯄꯔꯤ ꯌꯥꯏ ꯉ ꯉꯁꯤ ꯉꯍꯥꯡꯁꯤꯗꯤ ꯅꯨꯏ ꯁꯨꯇꯤ ꯑꯣꯏꯔꯣ ꯀꯃꯥꯏꯅ ꯇꯧꯅꯣ ꯁꯨꯇꯤ ꯂꯩꯕ꯭ꯔꯣ
ꯅꯨꯡꯉꯥꯏꯖꯤ ꯅꯨꯃꯤꯠꯄꯨꯗꯤ ꯂꯩꯔꯝꯒꯅꯤ ꯑꯗꯩ ꯍꯌꯦꯡ ꯊꯥꯔꯁꯗꯦ ꯅꯨꯃꯤꯠꯀꯨꯝꯕ ꯈꯔ ꯂꯩꯔꯝꯒꯗ꯭ꯔꯥ ꯊꯔꯁꯗꯦ ꯅꯨꯃꯤꯠꯇꯨ ꯍꯩꯌꯦ
ꯍꯁ ꯎꯝ
ꯑꯗꯨꯒꯨꯝꯕ ꯆꯠꯂꯗꯤ ꯄꯨꯡ ꯃꯔꯤꯒꯨꯝꯕ ꯆꯠꯂꯒ ꯃꯉꯥ ꯃꯈꯥꯏ ꯑꯗꯨꯋꯥꯏꯗ ꯍꯜꯂꯛꯄꯩꯕꯨꯗꯤ ꯆꯞ ꯆꯥꯅ ꯍꯥꯏꯗꯤ ꯃꯉꯥ ꯃꯉꯥ ꯇꯥꯔꯝꯗꯥꯏꯗ ꯆꯠꯂꯒ ꯃꯔꯤꯗꯩ ꯆꯠꯂꯒ ꯃꯉꯥꯗ ꯍꯥꯏꯜꯂꯛꯄ ꯑꯗꯨꯝ ꯀꯩꯁꯨ ꯀꯥꯏꯗꯦꯗꯅ
ꯑꯦ ꯀꯔꯣ ꯆꯠꯈꯤꯗꯣꯏꯕ ꯋꯥꯔꯣꯏꯗꯔꯣ ꯅꯪꯕꯨ
ꯍꯣꯏ ꯋꯥ ꯗꯨ ꯑꯣꯏꯔꯗꯤ ꯈꯪꯗꯦ
ꯎꯝ ꯅꯣꯡꯃ ꯑꯍꯥꯟꯕ ꯍꯧꯕꯗꯤ ꯑꯃꯨꯛ ꯋꯥꯔꯝꯃꯣꯏ ꯑꯗꯩꯗꯤ ꯁꯨꯝ ꯌꯨꯝ ꯇꯧꯀ ꯋꯥꯖꯤꯜꯂꯦ ꯂꯥꯏꯔꯣꯏꯒꯦ ꯑꯁ ꯑꯩ ꯄꯨ ꯂꯦꯞꯄꯁꯤ ꯍꯥꯏꯔꯦ ꯑꯗꯣ ꯑꯗꯨꯃꯥꯏꯟ ꯇꯥꯒꯔꯥꯅꯦ
ꯅꯣꯡꯃꯥꯗꯧꯒꯤ ꯋꯥꯅꯤꯩꯅ ꯀꯥꯏꯔꯦ ꯅꯨꯃꯤꯠ ꯈꯨꯗꯤꯡꯒꯤ ꯑꯗꯨꯋꯥꯥꯏꯅ ꯆꯠꯄꯗꯤ ꯁꯤꯔꯅꯤ ꯑꯩꯅ ꯍꯥꯏ ꯅꯨꯡꯉꯥꯏꯇ ꯁꯒꯣꯜꯁꯦ ꯅꯨꯃꯤꯠꯇꯣ ꯑꯃꯗꯨ ꯁꯨꯇꯤ ꯑꯣꯏꯗꯅ ꯀꯣ ꯑꯀ‌ꯣꯟꯕꯩ ꯀ꯭ꯂꯥꯁꯇꯨ ꯑꯥ
ꯑꯣ
ꯑꯗꯨꯒꯤ ꯋꯥꯅꯤꯗ ꯁꯒꯣꯜꯁꯦ ꯑꯗꯨ ꯉꯁꯤꯗꯤ ꯁꯒꯣꯜꯁꯦꯟ ꯑꯣꯏꯔꯁꯨ ꯑꯗꯨꯝ ꯇꯧꯒ꯭ꯔꯦ ꯍꯥꯏꯗꯤ ꯅꯍꯥꯟꯈꯩ ꯂꯦꯞꯄꯨꯕꯅꯤꯅꯀꯣ ꯃꯥꯏꯗꯨ
ꯎꯝ
ꯑꯗꯨꯏ ꯉꯁꯤ ꯑꯗꯨꯝ ꯇꯧꯁꯤꯟꯒꯔꯦ ꯑꯁ ꯉꯁꯥꯏꯅꯦꯕꯀꯣ ꯃꯥꯗꯤ ꯀꯅꯣ ꯇꯧꯋꯦꯕ ꯑ ꯁꯃꯥꯏꯅ ꯑ ꯌꯥꯡꯂꯦꯟ ꯁꯠꯁꯠ ꯅꯝꯕꯗꯣ ꯑꯗꯨꯒꯥꯟꯗ ꯑꯃ ꯀꯩꯅꯣ ꯄ꯭ꯔꯣꯛ ꯄ꯭ꯔꯣꯛ ꯂꯩꯗꯥꯏꯅ‌ꯦ ꯀ‌ꯣ
ꯑꯥ
ꯅꯍꯥꯟ ꯅꯣꯡꯃ ꯅꯝꯃꯨꯔꯦ ꯑꯗꯨꯗꯩꯗꯤ ꯅꯝꯃꯣ ꯅꯝꯃꯣ ꯅꯝꯃꯣ ꯍꯥꯏꯔꯦ ꯑꯗꯨꯁꯨ ꯑꯩꯅ ꯅꯨꯃꯤꯠ ꯈꯨꯗꯤꯡꯒꯤ ꯅꯝꯕꯗꯤ ꯐꯠ ꯇꯦ ꯀꯩꯅꯣ ꯇꯧꯔꯅꯤ ꯁꯔꯨꯗꯨ ꯁꯣꯛꯀꯅꯤ ꯈꯣꯠꯀꯅꯤ ꯍꯥꯏꯖꯤꯜꯂ‌ꯦ ꯀꯣꯏꯁ ꯑꯗꯨ ꯃꯁꯥꯁꯨ ꯌꯥꯝ ꯊꯥꯏꯌꯦꯕ ꯑꯗꯨꯅ ꯑꯃꯨꯛ ꯉꯁꯤꯗꯤ ꯊꯣꯏꯅ ꯂꯥꯎꯗ꯭ꯔꯦ ꯂꯥꯎꯗꯕꯤꯗꯅ ꯉꯁꯤꯅ ꯑꯃꯨꯛ ꯅꯨꯡꯁꯤꯠ ꯑꯣꯏꯅ ꯕꯣꯠ ꯂꯥꯎꯟ ꯊꯣꯛꯂꯛꯄ ꯋꯅꯦ ꯑꯩꯩ ꯅꯣꯛꯅꯤꯡꯕꯖꯤꯗꯤꯀꯣ ꯀꯩꯁꯨ ꯀꯥꯏꯗꯦ ꯀꯩꯁꯨ ꯀꯥꯏꯗꯦ ꯃꯥꯗꯤ ꯏꯀꯥꯏꯒꯦꯅꯦ ꯈꯜꯂꯦ ꯀꯩꯁꯨ ꯀꯥꯏꯗꯦ ꯊꯣꯛ ꯇꯣꯛꯀꯗꯕꯅꯤ ꯈꯣꯠꯀꯗꯕꯅꯤ ꯍꯥꯏꯔꯒ
ꯎꯝ ꯅꯃꯤꯟꯅꯔꯣ ꯑꯩꯁꯦ ꯀꯩꯅ ꯇꯧꯔꯤꯗꯁꯦ
ꯑ ꯑꯗꯨ ꯑꯩꯅ ꯅꯝꯕ ꯅꯝꯒꯥꯟꯗ ꯃꯥ ꯊꯣꯛꯇꯣꯛ ꯂꯩꯛꯏꯕ ꯃꯥꯕꯨꯗꯤ ꯉꯁꯥꯏ꯫ ꯑꯣꯖꯥ ꯉꯁꯤꯗꯤ ꯀꯩꯅꯣ ꯇꯧꯋꯤ ꯄꯨꯛꯁꯤ ꯈꯔ ꯅꯨꯡꯉꯥꯏꯇꯦ ꯑꯗꯨ ꯄꯨꯛꯀꯤ ꯌꯥꯝ ꯍꯥꯞꯄ ꯒꯨꯟꯁꯦ ꯍꯥꯏꯔꯦ ꯃꯥꯅꯁꯨ꯫ ꯍꯥꯏꯗꯤ ꯅꯨꯡꯁꯤꯠ ꯀꯩꯀꯩꯗꯣ ꯀꯥꯡꯈꯠ ꯂꯛꯀꯅꯤ ꯄꯥꯈꯠꯄꯩ ꯑꯩꯅ ꯀꯩꯁꯨ ꯀꯥꯏ꯫ ꯑꯗꯨꯝ ꯅꯪ ꯒ꯭ꯌꯥꯁ ꯊꯣꯛꯅꯤꯡꯉꯁꯨ ꯑꯗꯨꯝ ꯊꯣꯛꯑꯣ ꯀꯩꯁꯨ ꯀꯥꯏꯗꯦ ꯍꯥꯏꯕ ꯑꯗꯣ
ꯆꯞ ꯆꯅꯒ ꯂꯩꯕ ꯐꯩ ꯀꯩꯅꯣꯝ ꯌꯥꯎꯒꯤ ꯅꯦ ꯎꯝ
ꯎꯝ꯫
ꯍꯣꯏ ꯌꯥꯔ‌ꯦ ꯑꯥ ꯐꯥꯔꯦ꯫
ꯍꯣꯏ ꯊꯝꯃꯦ ꯊꯝꯃꯦ
ꯑ ꯎꯝ